ꯐꯝꯂꯒ ꯂꯩꯌꯦꯦ ꯆꯥꯛꯁꯪꯗ ꯑꯩꯔꯣ ꯆꯥꯟꯗꯦꯜꯗꯒꯤ ꯇꯨꯋꯦꯜ ꯌꯨꯝꯗ ꯑꯗꯨꯝ ꯂꯩꯌꯦꯗ
ꯑꯣ
ꯅꯪꯗꯤ ꯀꯅꯥꯔꯣ ꯍꯣꯏ ꯑꯗꯨꯗꯤ ꯏꯕꯥꯅꯤ ꯃꯥꯟꯅꯔꯦꯅꯦ ꯅꯪꯒꯤ ꯀ꯭ꯂꯥꯁ ꯀꯌꯥ ꯀꯥꯕ꯭ꯔꯣ ꯑꯁ ꯅꯪꯒꯤ ꯑ ꯌꯧꯈꯅꯦ
ꯑ ꯅꯪꯗꯤ ꯀ꯭ꯂꯥꯁ ꯀꯌꯥꯦ
ꯑꯩꯗꯣ ꯇꯨꯋꯦꯜꯐ ꯂꯣꯏꯔꯦ ꯁꯦꯀꯦꯟ ꯁꯦꯝ ꯀꯥꯔꯒ ꯂꯩꯌꯦꯦ ꯁꯝꯀꯣꯗ
ꯑꯣ ꯅꯈꯣꯏ ꯃꯤ
ꯂꯩ ꯂꯩꯇꯦꯗ ꯑꯦ ꯏꯃꯥꯟꯅꯕꯤ ꯑꯃꯗꯤ ꯐꯝꯂꯒ ꯂꯩꯌꯦ
ꯑ
ꯑꯁ ꯃꯤꯒꯤ ꯁꯤꯦꯕꯥ ꯇꯧꯔꯒ ꯂꯩꯌꯦꯦ ꯕꯥꯔꯗꯦ ꯄꯥꯔꯇꯤ
ꯑꯣ
ꯑꯃ ꯑꯃꯥ ꯑꯃꯥ ꯂꯨꯡꯃꯟ
ꯑ ꯍꯣꯏ ꯍꯣꯏ ꯑꯗꯨꯗꯤ ꯊꯝꯃꯒꯦꯀꯣ